ꯑꯣ ꯇꯥꯏꯌꯦ ꯇꯥꯏꯌꯦ
ꯀꯔꯤ ꯇꯧꯔꯝꯕꯅꯣ
ꯐꯝ ꯃꯝꯃꯤꯅꯤ ꯀꯩꯅꯣ
ꯎꯝ ꯅꯣꯏꯒꯤ ꯏꯪꯕ ꯁꯥꯕꯗꯤ ꯀꯃꯥꯏꯅ ꯇꯧꯕꯅꯣ ꯅꯣꯏ ꯏꯝꯐꯥꯜꯗ
ꯍꯧꯖꯤꯛꯇꯤ ꯈꯔ ꯐꯩ ꯅꯨꯡꯁꯤꯠ ꯑꯏꯪꯕ ꯂꯥꯛꯑꯦ
ꯑꯣ
ꯅꯣꯏꯗꯤ
ꯑꯩꯈꯣꯏꯁꯨ ꯏꯪꯉꯤꯗ ꯉꯁꯤꯗꯤ ꯑꯗꯨꯝ ꯅꯨꯡꯁꯥꯁꯨ ꯌꯥꯝ ꯀꯟꯅ ꯁꯥꯗꯦꯀꯣ
ꯎꯝ
ꯎꯝ ꯑꯗꯣ ꯍꯟꯗꯛ ꯀꯨꯝꯁꯤꯁꯦ ꯀꯨꯝꯁꯤꯁꯦ ꯅꯣꯡꯗꯤ ꯈꯔ ꯆꯨꯔꯣꯏ ꯍꯥꯏꯕꯅꯤꯀꯣ
ꯀꯔꯤꯒꯤ
ꯆꯦꯡ ꯃꯃꯜ ꯈꯔ ꯇꯥꯡꯉꯛꯀꯅꯤ ꯀꯣ
ꯎꯝ ꯅꯨꯡꯉꯥꯏꯗꯤ ꯅꯣꯡꯇꯗꯕꯁꯤ ꯇꯥꯏ ꯇꯥꯏ
ꯎꯝ
ꯎꯝ ꯅꯨꯡꯉꯥꯏꯇꯦꯍꯦ ꯅꯣꯡ ꯇꯥꯔꯣꯏ ꯍꯥꯏꯔꯒ
ꯍꯜꯂꯣ ꯇꯥꯕ꯭ꯔꯣ
ꯇꯥꯏꯌꯦ ꯇꯥꯏꯌꯦ
ꯎꯝ
ꯇꯥꯗꯕ꯭ꯔꯣ
ꯇꯥꯔꯦ ꯇꯥꯔꯦ
ꯑꯥ ꯆꯤꯡꯔꯣꯝꯗꯗꯤ ꯀꯃꯥꯏꯅ ꯇꯧꯕ ꯂꯧꯂꯤꯡꯕ ꯍꯧꯔꯕ ꯃꯣꯏ
ꯆꯤꯡꯗꯁꯦ ꯂꯤꯡꯕ ꯌꯥꯎꯅꯔꯦ ꯑꯩꯈꯣꯏꯗꯤ ꯋꯥꯠꯂꯤꯗ ꯑꯩꯈꯣꯏꯒꯤꯗꯤ
ꯎꯝ
ꯑꯩꯈꯣꯏ ꯋꯥꯠꯂꯤꯌꯦ
ꯑꯗꯨꯗꯤ ꯀ ꯀꯔꯤ ꯊꯥꯗ ꯇꯧꯅꯤꯡꯉꯥꯏ
ꯂꯥꯛꯂꯤꯕ ꯊꯥ ꯑꯁꯤꯗ ꯇꯧꯒꯅꯤ ꯊꯥ ꯂꯤꯡꯒꯅꯤꯀꯣ ꯃꯥ ꯃꯦꯁꯤꯟꯗꯣ ꯂꯩꯔꯗꯤ ꯌꯥꯝ ꯂꯥꯏꯅ ꯇꯧꯕ ꯌꯥꯕ ꯃꯁꯤꯟꯗꯣ ꯂꯩꯇꯕꯅꯤꯅꯀꯣ
ꯎꯝ
ꯏꯁꯥꯒꯤ ꯃꯦꯁꯤꯟ ꯂꯩꯔꯗꯤ ꯌꯥꯝ ꯂꯥꯏꯅ ꯇꯧꯕ ꯌꯥꯕ
ꯑꯗꯣ ꯍꯟꯗꯛ ꯁꯕꯁꯤꯗꯤ ꯁꯕꯁꯤꯗꯤꯗ ꯇꯧꯔꯒ ꯈꯔ ꯌꯦꯡꯖꯤꯔꯅ ꯈꯜꯂꯤꯅꯦ ꯑꯦꯒ꯭ꯔꯤ ꯗꯤꯄꯥꯔꯠꯃꯦꯟꯗꯒꯤ ꯆꯦꯛꯇꯔꯗꯣ
ꯎꯝ ꯑꯗꯨꯗ ꯀꯌꯥ ꯀꯌꯥ ꯑꯣꯏꯅꯤꯡꯉꯥꯏ
ꯈꯪꯗꯦ ꯃꯣꯏ ꯁꯔꯀꯥꯔꯅ ꯄꯤꯔꯛꯄꯗ ꯁꯞꯕꯁꯤꯗꯤ ꯍꯥꯏꯔꯒꯗꯤ ꯑꯗꯨꯝ ꯈꯔ ꯍꯣꯡꯅ ꯐꯪꯒꯅꯤꯀꯣ ꯑꯗꯨꯐꯨ ꯃꯌꯥꯝ ꯃꯔꯛꯇꯨꯗ ꯑꯃ ꯍꯥꯏꯗꯤ ꯗꯤꯁꯇ꯭ꯔꯤꯛ ꯗꯤꯁꯇ꯭ꯔꯤꯛꯀꯤ ꯈꯔ ꯈꯔ ꯈꯟꯒꯠ ꯈꯟ ꯈꯟꯒꯠꯇꯣꯏꯅꯦꯕꯀꯣ ꯃꯤ ꯑꯃꯅꯤ ꯑꯃꯅꯤ ꯅ ꯑꯗꯨꯅ ꯈꯪꯪꯗꯦ ꯀꯃꯥꯏꯅ ꯇꯧꯒꯗꯧꯕ ꯖꯥꯠꯅꯣ
ꯑꯗꯣ ꯑꯁꯤ ꯄꯤꯕꯖꯦ ꯑꯗꯨꯝ ꯍꯣꯏ ꯂꯧꯃꯤ ꯑꯃꯗ ꯂꯥꯛꯑꯒ ꯑꯩ ꯁꯤ ꯄꯥꯝꯃꯦ ꯍꯥꯏꯅ ꯆꯦ ꯊꯥꯔꯒ
ꯗꯔꯈꯥꯁ ꯊꯥꯕꯅꯦ ꯍꯣꯏ ꯑꯈꯣꯏ ꯐꯣꯝ ꯊꯥꯕꯅꯦꯕꯀꯣ ꯊꯥꯕ ꯍꯣꯏ ꯃꯣꯏꯅ ꯍꯥꯏꯔꯛꯀꯅꯤ ꯑꯗꯨ ꯀꯥꯟꯗ ꯈꯣꯏ ꯍꯧꯖꯤꯛꯀꯤ ꯑꯣꯐꯤꯁꯀꯤ ꯋꯦꯕꯁꯥꯏꯠꯇ ꯑꯩꯈꯣꯏ ꯅꯍꯥꯟ ꯆꯪꯕꯗꯣ ꯑꯗꯨ ꯑꯗꯨꯝ ꯆꯪꯉꯒ ꯌꯦꯡꯗꯣꯏꯅꯦꯕꯀꯣ ꯑꯗꯨꯗ ꯏꯁꯀꯤꯝꯒꯨꯝꯕ ꯃꯦꯀꯅꯥꯏꯖꯦꯁꯟ ꯑꯦꯒ꯭ꯔꯤꯀꯜꯆꯔꯦꯜ ꯃꯦꯀꯅꯥꯏꯖꯦꯁꯟ ꯁ꯭ꯀꯤꯝ ꯀꯥꯏꯅ ꯑꯗꯨꯒꯤ ꯃꯈꯥꯗ ꯐꯣꯝ ꯑꯄ꯭ꯂꯥꯏ ꯇꯧꯅꯔꯤ ꯀꯅꯥꯒꯨꯝꯕ ꯏꯟꯇꯔꯦꯁ ꯂꯩꯕꯁꯤ ꯁꯤꯡ ꯀꯥꯏꯅꯀꯣ ꯃꯣꯏ ꯍꯥꯏꯔꯛꯈ꯭ꯔꯤꯅꯤ ꯑꯥ ꯑꯦꯄ꯭ꯂꯥꯏ ꯇꯧꯕꯁꯟꯕ ꯑꯈꯣꯏꯅ ꯇꯧꯗꯣꯏꯕ ꯑꯩ ꯇꯧꯗ꯭ꯔꯤ ꯇꯧꯒꯗꯕ ꯌꯦꯡꯉꯨꯕ
ꯑꯗꯣ ꯑꯁꯤ ꯇꯧꯕꯁꯓꯦ ꯑꯗꯨꯝ ꯁꯣꯏꯗꯕꯤ ꯐꯪꯒꯅꯤ ꯍꯥꯏꯕꯗꯤ ꯂꯩꯕ꯭ꯔꯥ ꯅꯠꯇ꯭ꯔꯥꯒ
ꯃꯤꯗꯣ ꯑꯩ ꯉꯁꯥꯏ ꯍꯥꯏꯕꯗꯣ ꯃꯤ ꯌꯥꯝ ꯃꯤꯅ ꯌꯥꯝꯅ ꯑꯄ꯭ꯂꯥꯏ ꯇꯧꯅꯔꯛꯄꯅꯤꯅꯀꯣ
ꯎꯝ
ꯈꯔ ꯈꯇ ꯈꯟꯗꯣꯏꯅꯦꯕ ꯃꯣꯏꯅꯀꯣ ꯑꯗꯣ ꯈꯟꯕꯒꯤ ꯕꯦꯁꯤꯁ ꯁꯤ ꯀꯃꯥꯏꯅꯅꯣ ꯈꯪꯗ꯭ꯔꯦ ꯑꯗꯨꯗꯤ ꯃꯣꯏ ꯑꯗꯨꯝ ꯈꯔ ꯐꯥꯔꯃꯔ ꯈꯔ ꯍꯦꯟꯅ ꯗꯔ ꯀꯥꯔ ꯂꯩꯕ ꯃꯤ ꯒꯨꯝꯕꯀꯣ ꯀꯅꯥꯒꯨꯝꯕ ꯕꯥ ꯆꯍꯤ ꯈꯨꯗꯤꯡ ꯑꯦꯄ꯭ꯂꯥꯏ ꯇꯧꯔꯒ ꯐꯪꯈꯤꯗꯕ ꯑꯗꯨꯒꯨꯝꯕ ꯄꯤꯔꯛꯄ ꯌꯥꯏ ꯈꯪꯗ꯭ꯔꯦ ꯑꯗꯨꯗꯤꯀꯣ ꯅꯠꯇ꯭ꯔꯒ ꯏꯁꯣꯔꯅ ꯆꯥꯟꯕꯤꯔꯒꯅ ꯑꯗꯨꯝ ꯑꯗꯨꯝ ꯐꯪꯉꯦ ꯎꯝ ꯑꯗꯨꯅꯦ
ꯑꯗꯣ ꯅꯣꯏꯔꯣꯝꯗꯗꯤ ꯁꯨꯃꯥꯏ ꯇꯧꯔꯒ ꯐꯪ ꯐꯪꯉꯦ ꯍꯥꯏꯕ ꯃꯤꯗꯤ ꯂꯩꯇꯦ
ꯑꯩꯈꯣꯏ ꯑꯗꯥꯏꯗꯗꯤ ꯌꯥꯝ ꯂꯩꯇ꯭ꯔꯦ ꯐꯪꯂꯒꯅ ꯑꯩ ꯑꯣꯏꯅ ꯑꯦꯅ ꯍꯥꯟꯅ ꯐꯪꯐꯝ ꯊꯣꯛꯂꯕꯅꯤ ꯍꯥꯏꯗꯤ ꯑꯩꯗꯤ ꯑꯈꯣꯏꯒꯤ ꯗꯤꯄꯥꯔꯠꯃꯦꯟ ꯏꯁꯥ ꯃꯛꯒꯤ ꯑꯣꯏꯔꯕꯅꯤꯅꯀꯣ ꯑꯗꯣ ꯑꯩꯖꯦ ꯐꯪꯕ ꯌꯥꯔꯕꯅꯦ ꯐꯪꯗꯔꯦ ꯑꯗꯣ ꯑꯩꯈꯣꯏꯗꯗꯤ ꯐꯪꯗ꯭ꯔꯦ ꯍꯥꯏꯇꯥꯔꯦ ꯑꯗꯨꯕꯨ ꯈꯧꯄꯨꯝ ꯔꯣꯝꯗꯗꯤ ꯌꯥꯝ ꯐꯪꯅꯔꯦ ꯃꯣꯏꯗꯤ ꯈꯧꯄꯨꯝꯒ ꯅꯣꯅꯦꯁꯦ ꯃꯣꯏꯗꯤ ꯐꯪꯅꯔꯦ ꯃꯣꯏꯗꯤ ꯐꯪꯅꯔꯁꯦ ꯑꯩ ꯃꯣꯏ ꯐꯪꯈꯤꯕ ꯃꯤ ꯃꯣꯏꯗꯣ ꯑꯩ ꯄꯥꯔꯁꯅꯦꯜꯂꯤ ꯑꯩꯏ ꯃꯣꯏꯒ ꯈꯪꯅꯕ ꯅꯠꯇꯦ ꯑꯗꯨꯕꯨ ꯑꯩ ꯑꯣꯐꯤꯁꯇ ꯃꯣꯏꯒꯤ ꯐꯪꯈꯤꯕ ꯂꯤꯁꯇꯣ ꯃꯤꯁꯤꯡꯗꯣ ꯃꯤ ꯃꯃꯤꯡꯁꯤꯡꯗꯣ ꯑꯩ ꯎꯕꯒꯣ ꯃꯗꯨꯒꯤ ꯗꯤꯁꯇ꯭ꯔꯤꯛꯇꯨꯗꯒꯤ ꯁꯨꯃꯨꯛ ꯁꯨꯃꯨꯛ ꯃꯁꯤ ꯅꯨꯄꯥ ꯃꯃꯤꯡꯁꯤ ꯀꯧꯕꯁꯤꯅ ꯐꯪꯈ꯭ꯔꯦ ꯀꯥꯏꯅꯀꯣ ꯂꯩꯌꯦꯕ ꯑꯗꯨꯅꯤꯗ
ꯑꯗꯨ ꯑꯣꯏꯔꯗꯤ ꯁꯤ ꯈꯨꯟ ꯅꯣꯏꯒꯤ ꯈꯨꯟꯗꯒꯤꯁꯨ ꯃꯤ ꯀꯅꯥꯝ ꯐꯪꯗ꯭ꯔꯤ ꯍꯥꯏꯔꯗꯤ ꯑꯗꯨꯝ ꯁꯤ ꯈꯨꯟꯗꯒꯤ ꯊꯥꯔꯛꯄꯅꯦꯅ ꯍꯥꯏꯕ ꯑꯗꯨꯝ ꯐꯪꯕꯒꯤ ꯐꯪꯕ ꯌꯥꯕꯗꯤ ꯂꯩꯅꯤ ꯑꯗꯨ ꯑꯣꯏꯔꯗꯤ
ꯑꯆꯧ ꯑꯁꯥꯡꯒꯁꯨ ꯈꯔ ꯑꯗꯨꯝ ꯍꯥꯏꯗꯤ ꯍꯥꯏꯅꯔꯒꯀꯣ ꯑꯗꯨꯒꯨꯝꯕꯁꯨ ꯑꯣ ꯍꯥꯏꯕ ꯌꯥꯕ꯭ꯔꯥ ꯅꯠꯇ꯭ꯔꯒ ꯍꯣꯏ ꯑꯗꯨꯕꯨꯗꯤ ꯑꯦꯛꯖꯦꯛꯇꯤ ꯑꯩ ꯈꯪꯗ꯭ꯔꯦꯀꯣ ꯑꯗꯨꯒꯤ ꯆꯕꯗꯤ
ꯃꯃꯜ ꯀꯌꯥꯃꯨꯛ ꯈꯦꯠꯅꯒꯦ
ꯃꯃꯜꯁꯦ ꯐꯣꯔꯇꯤ ꯄꯔꯁꯦꯟ ꯁꯕꯁꯤꯗꯤꯒ ꯍꯥꯏꯔꯒꯗꯤ ꯌꯥꯝ ꯅꯨꯡꯉꯥꯏꯔꯦꯅꯦꯀꯣ ꯅꯠꯇ꯭ꯔꯥ
ꯎꯝ
ꯈꯥꯏꯃꯨꯛꯀꯤ ꯆꯥꯡꯗ ꯍꯟꯊꯗꯣꯏꯅꯦꯕ
ꯎꯝ
ꯁꯄꯣꯁ ꯑꯥ ꯍꯥꯏꯕꯗ ꯂꯥꯛ ꯑꯃ ꯄꯤꯕ ꯄꯣꯠꯇꯣ ꯂꯤꯁꯤꯡ ꯌꯥꯡꯈꯩꯗ ꯐꯪꯗꯣꯏꯅꯦꯕ ꯑꯗꯨꯏ ꯐꯩꯅ ꯂꯥꯛ ꯑꯅꯤ ꯄꯤꯕꯗꯣ ꯂꯥꯛ ꯑꯃ ꯐꯪꯗꯣꯏꯅꯦ ꯑꯗꯨꯗꯤ ꯐꯩꯗꯅꯥꯀꯣ ꯎꯝ
ꯐꯩꯌꯦ ꯐꯩꯌꯦꯦ ꯇꯧꯑꯣ ꯐꯪꯕꯁꯨ ꯑꯣꯏꯌꯣ
ꯈꯪꯅꯤ ꯑꯩ ꯁꯨꯝ ꯍꯥꯏꯕ ꯋꯅꯤꯗ ꯏꯁ
ꯑꯗꯣ ꯅꯣꯡꯁꯦ ꯍꯟꯗꯛ ꯀꯨꯝꯁꯤꯁꯦ ꯅꯣꯡ ꯐꯖꯅ ꯇꯥꯔꯣꯏ ꯍꯥꯏꯔꯗꯤ ꯏꯁꯤꯡꯗꯤ ꯌꯥꯒꯗ꯭ꯔꯣ
ꯌꯥ ꯍꯧꯖꯤꯛ ꯈꯛ ꯍꯧꯖꯤꯛꯀꯤ ꯑꯣꯏꯅꯗꯤ ꯍꯣꯏ ꯑꯗꯨꯝ ꯑꯩꯈꯣꯏꯒꯤꯁꯤꯗꯤ ꯑꯥ ꯏꯁꯤꯡ ꯆꯨꯔꯤ ꯃꯈꯩ ꯐꯔꯦꯀꯣ ꯑꯗꯨꯕꯨ ꯑꯩꯈꯣꯏꯒꯤ ꯏꯁꯤꯡꯗꯣ ꯅꯣꯡ ꯆꯨꯔꯦ ꯍꯥꯏꯔꯒ ꯍꯦꯛꯇ ꯊꯣꯛꯄ ꯅꯠꯇ꯭ꯔꯒ ꯅꯣꯡ ꯆꯨꯗ꯭ꯔꯦ ꯍꯥꯏꯔꯒ ꯄꯨꯔꯥ ꯃꯨꯠꯈꯤꯕ ꯑꯗꯨꯗꯤ ꯅꯠꯇꯦꯕꯀꯣ ꯍꯥꯏꯗꯤ ꯑꯗꯨꯝ ꯑꯥ ꯇꯨꯔꯦꯟꯒꯤ ꯇꯥꯏꯞꯇ ꯑꯃ ꯆꯤꯡꯒꯤ ꯃꯔꯛꯇꯨꯗ ꯑꯣ ꯏꯁꯤꯡ ꯆꯠꯂꯛꯄꯗꯣ ꯑꯗꯨꯒꯤꯅꯤꯅꯀꯣ ꯆꯨꯔꯤꯕ ꯃꯈꯩꯗꯤ ꯑꯗꯨꯝ ꯐꯔꯦꯕ ꯍꯦꯜꯂꯦꯀꯣ ꯑꯐꯕ ꯍꯦꯜꯂꯦ ꯑꯗꯕꯨ ꯅꯣꯡ ꯂꯦꯞꯈ꯭ꯔꯦ ꯍꯥꯏꯅ ꯍꯦꯛꯇ ꯀꯩꯅꯣ ꯇꯧꯕꯗꯤ ꯅꯠꯇꯦꯕ ꯂꯦꯞꯈꯤꯕꯗꯤ ꯅꯠꯇꯦꯕꯀꯣ ꯏꯁꯤꯡ ꯂꯩꯇ꯭ꯔꯤ ꯍꯥꯏ ꯍꯥꯏꯕꯗꯤ ꯅꯠꯇꯦꯕ
ꯎꯝ
ꯑꯗꯨꯅꯤꯗ
ꯑꯗꯨ ꯑꯣꯏꯔꯗꯤ ꯀꯨꯝꯁꯤꯒꯤꯗꯤ ꯑꯗꯨꯝ ꯀꯣꯟꯅꯒꯅꯤ ꯍꯥꯏꯕ ꯅꯣꯡꯗꯣ ꯑꯗꯨꯝ
ꯍꯧꯖꯤꯛꯀꯤ ꯑꯣꯏꯅꯗꯤ ꯑꯗꯨꯝ ꯐꯜ ꯑꯗꯨꯝ ꯌꯥꯅꯕꯩꯗꯤ ꯑꯗꯨꯝ ꯆꯦꯜꯂꯦꯅ ꯍꯥꯏꯕꯅꯦ ꯏꯃꯥꯅꯀꯣ
ꯎꯝ
ꯑꯗꯣ ꯐꯧꯁꯦ ꯂꯤꯡ ꯪꯅꯦ ꯂꯤꯡꯕ ꯃꯇꯝꯗ ꯊꯥ ꯀꯌꯥꯅꯣ ꯏꯁꯤꯡ ꯏꯁꯤꯡ ꯇꯨꯡꯉꯒ ꯂꯩꯕꯗꯣ
ꯏꯁꯤꯡꯁꯦ ꯍꯦꯛ ꯂꯤꯡꯈꯤꯕꯒꯀꯣ ꯍꯞꯇꯥ ꯑꯃꯃꯨꯛꯁꯦ ꯏꯁꯤꯡ ꯏꯁꯤꯡ ꯊꯥꯔꯣꯏꯀꯣ ꯀꯪꯍꯟꯗꯣꯏꯅꯦ ꯃꯔꯥꯗꯣ ꯃꯔꯥꯊꯣ ꯆꯠꯍꯟꯕ ꯂꯩꯈꯣꯝꯗꯨꯗꯀꯣ ꯆꯦꯂꯕ ꯃꯇꯨꯡꯗ ꯁꯤ ꯃꯣꯏꯒꯤ ꯀꯩꯅꯣ ꯌꯦꯜꯂꯣ ꯌꯦꯜꯂꯣ ꯇꯧꯒꯅꯦꯕꯀꯣ ꯃꯅꯥ ꯃꯌꯥꯝꯗꯣ ꯏꯁꯤꯡꯗꯣ ꯐꯪꯗ꯭ꯔꯕꯅꯤ ꯑꯗꯣ ꯑꯗꯨꯕꯨ ꯑꯗꯨ ꯄꯥꯈꯠꯅꯤꯡꯉꯥꯏ ꯂꯩ ꯇꯦ ꯑꯗꯨꯝ ꯍꯞꯇꯥꯃꯨꯛ ꯃꯇꯨꯡꯗ ꯑꯃꯨꯛ ꯏꯁꯤꯡ ꯊꯥꯔꯅꯤꯀꯣ ꯂꯩꯈꯣꯝꯗꯨꯅ ꯆꯦꯠꯂꯅꯤ ꯃꯔꯥ ꯆꯦꯠꯂꯅꯤ ꯑꯗꯨꯒ ꯑꯗꯨꯗꯒꯤ ꯊꯥꯈꯤꯕꯁꯦ ꯊꯥꯈꯤꯕꯁꯦ ꯔꯤꯠ ꯂꯦꯞꯇꯕꯤꯗ ꯊꯥꯗꯣꯏꯅꯦꯀꯣ ꯏꯁꯤꯡꯖꯦ ꯏꯁꯤꯡ ꯆꯟꯗꯣꯏꯅꯦ ꯆꯟꯕ ꯑꯗꯨꯒ ꯑꯥ ꯆꯟꯈꯤꯕꯁꯦ ꯆꯟ ꯁꯦ ꯑꯗꯨꯝ ꯂꯦꯞꯂꯔꯣꯏ ꯑꯗꯩꯗꯤꯀꯣ ꯂꯦꯞꯂꯂꯣꯏ ꯑꯗꯨꯒ ꯐꯧꯁꯦ ꯐꯧ ꯊꯣꯔꯣꯏꯅ ꯀꯣ ꯃꯥꯒꯤ ꯀꯩꯅꯣ ꯆꯦꯡꯗꯣ ꯆꯦꯡꯗꯣ ꯊꯣꯛꯂꯒ ꯍꯥꯏꯐꯦꯠ ꯊꯣꯛꯂꯦ ꯍꯥꯏꯕ ꯀꯥꯟꯗ ꯏꯁꯤꯡꯁꯦ ꯈꯔ ꯈꯔ ꯑꯗꯨꯝ ꯇꯞꯅ ꯇꯞꯅ ꯂꯧꯊꯣꯛꯄ ꯍꯧꯔꯅꯤꯀꯣ ꯈꯤꯇꯪ ꯈꯤꯇꯪꯀꯣ ꯑꯗꯨꯒ ꯐꯖꯅ ꯊꯣꯛꯂꯦ ꯍꯥꯏꯕ ꯀꯥꯟꯗꯗꯤ ꯑꯗꯨꯝ ꯈꯤꯇꯪꯅ ꯇꯧꯔꯒ ꯍꯣꯏ ꯍꯥꯏꯗꯤ ꯀꯟꯈꯠꯂꯛꯑꯦ ꯃꯨꯟꯒꯗꯧꯔꯦ ꯍꯥꯏꯕ ꯅꯠꯇꯦꯀꯣ ꯄꯨꯔꯥ ꯀꯩꯅꯣ ꯇꯧꯔꯅꯤ ꯂꯧꯊꯣꯛꯑꯅꯤ ꯑꯗꯩꯗꯤꯀꯣ ꯑꯗꯨꯀꯥꯟꯗ ꯂꯧꯊꯣꯛꯀꯅꯤ ꯑꯗꯨꯒ ꯑꯗꯨꯒꯀꯪ ꯐꯖꯅ ꯀꯪꯍꯟꯒꯗꯧꯕ ꯐꯖꯅ ꯀꯟꯍꯟꯕꯗꯣ ꯑꯗꯨꯀꯥꯟꯗꯗꯤ ꯂꯩ ꯈꯣꯝꯗꯩꯗꯁꯨ ꯑꯩꯈꯣꯏ ꯆꯟꯗꯕ ꯀꯨꯏꯔꯕꯅꯤꯅꯀꯣ ꯏꯁꯤꯡꯗꯣ ꯑꯗꯨ ꯂꯩꯈꯣꯝꯗꯨ ꯑꯩꯈꯣꯏꯅ ꯆꯠꯊꯣꯛ ꯆꯠꯁꯤꯟꯒꯁꯦ ꯌꯥꯝꯅ ꯀꯔꯛ ꯀꯔꯛ ꯂꯥꯎꯕꯀꯣ ꯀꯟꯅ ꯑꯗꯨ ꯑꯣꯏꯍꯟꯒꯗꯕꯅꯦꯕ ꯑꯗꯨꯒꯤ ꯂꯦꯚꯦꯜꯗ ꯑꯗꯨꯒꯤ ꯆꯥꯡꯗꯀꯣ
ꯑꯗꯨ ꯑꯣꯏꯔꯗꯤ ꯏꯁꯤꯡ ꯌꯥꯝ ꯆꯪꯉꯤꯅꯦ ꯁꯤꯁꯨ
ꯏꯁꯤꯡ ꯆꯪꯉꯦ ꯏꯁꯤꯡ ꯏꯁꯤꯡꯒꯤ ꯏꯁꯤꯡ ꯂꯩꯕ ꯃꯐꯝꯗ ꯇꯧꯒꯗꯕꯅꯤ ꯅꯠꯇ꯭ꯔꯗꯤ ꯎꯥꯄꯏ ꯂꯩꯇꯦ
ꯑꯗꯣ ꯏꯁꯤꯡ ꯏꯁꯤꯡ ꯌꯥꯝꯒꯜꯂꯤꯡꯕ ꯂꯣꯛꯄ ꯐꯧꯅ ꯃꯍꯩ ꯌꯥꯝꯕ꯭ꯔꯥ ꯅꯠꯇ꯭ꯔꯒ ꯆꯤꯡꯗꯁꯨ ꯇꯧꯋꯦ ꯗꯅ ꯀꯃꯥꯏ ꯍꯥꯏꯁꯤꯔ ꯏꯁꯤꯡ ꯀꯌꯥꯝ ꯐꯪꯗꯕꯤꯗ ꯎꯝ ꯑꯗꯨꯅ ꯀꯔꯝꯕ ꯂꯣꯛꯄꯗ ꯀꯌꯥꯝꯅ ꯀꯌꯥ ꯀꯔꯝꯕꯅ ꯌꯥꯝꯒꯦ
ꯂꯣꯛꯄꯗꯒꯤꯗꯤ ꯏꯁꯤ ꯏꯁꯤꯡ ꯂꯧꯁꯤꯅꯗꯤ ꯍꯦꯜꯂꯦꯗꯥ ꯁꯤꯗꯊꯤ ꯁꯊꯤ ꯍꯦꯜꯂꯦ ꯆꯤꯡꯒꯤ ꯃꯥ ꯑꯈꯣꯏ ꯑꯄꯂꯦꯟ ꯔꯥꯏꯖ ꯍꯥꯏꯕꯀꯣ ꯆꯤꯡꯗ ꯏꯁꯤꯡ ꯌꯥꯎꯗꯕꯤꯗ ꯀꯩꯅꯣ ꯔꯦꯟ ꯐꯦꯛ ꯄꯤꯌꯣꯔꯂꯤ ꯇꯧꯕꯗꯨꯗꯤ ꯀꯣ ꯑꯗꯨꯗꯤ ꯑꯗꯨꯅꯦ ꯌꯥꯝ ꯂꯣꯏ ꯑꯗꯨꯕꯨ ꯌꯈꯤ ꯍꯧꯖꯤꯛꯀꯤꯗꯨꯒ ꯍꯥꯏꯅꯔꯒꯗꯤꯀꯣ ꯌꯥꯝ ꯑꯣꯏꯗꯦ ꯃꯣꯏꯗꯗꯤ ꯎꯝ
ꯑꯗꯣ ꯃꯇꯝ ꯊꯥꯕꯒ ꯂꯣꯛꯄꯒ ꯑꯅꯤꯃꯛ ꯃꯇꯝꯗꯤ ꯃꯥꯟꯅꯕ ꯅꯠꯇ꯭ꯔꯣ ꯅꯠꯇ꯭ꯔꯒ
ꯅꯠꯇꯦ ꯉꯁꯥꯏꯒꯤꯗꯨꯗꯤ ꯉꯟꯅ ꯊꯥꯈꯤꯗꯣꯏꯅꯦ ꯑꯦꯄ꯭ꯔꯤꯜ ꯃꯥꯔꯆ ꯑꯣꯏ ꯃꯥꯔꯆꯀ ꯍꯥꯏ ꯃꯥꯔꯁ ꯀ ꯂꯥꯛꯄꯖꯤꯗ ꯃꯣꯏ ꯊꯥꯒꯦꯔꯥ ꯍꯨꯟꯒꯦꯔꯥ ꯑꯃ ꯇꯧꯔꯒꯀꯣ ꯍꯧꯖꯤꯛ ꯑꯥꯒꯁ ꯁꯦꯞꯇꯦꯝꯕꯔ ꯍꯥꯏꯕꯖꯦ ꯑꯗꯨꯝ ꯂꯣꯛꯄ ꯃꯇꯝꯅꯦ
ꯑꯆꯥ ꯆꯥ
ꯌꯥꯝ ꯊꯤꯅ ꯉꯜꯂꯦ ꯑꯗꯨꯗꯤ
ꯑꯣ
ꯑꯗꯨꯅ ꯑꯩꯈꯣꯏ ꯑꯥ ꯊꯦꯡꯁꯒꯤꯕꯤꯡ ꯐꯦꯁꯇꯤꯚꯦꯜ ꯀꯥꯏꯅ ꯇꯧꯕꯗꯣ ꯆꯍꯤꯒꯤ ꯑꯗꯨꯀꯥꯟꯗ ꯅꯪꯅ ꯄꯨꯔꯛ ꯅꯪꯅꯕ ꯄꯨꯔꯛꯑꯦꯕ ꯑꯗꯨ ꯁꯦꯞꯇꯦꯝꯕꯔꯒ ꯇꯧꯕ ꯀꯥꯟꯗꯀꯣ ꯄꯨꯔꯥ ꯂꯣꯛꯈ꯭ꯔꯦ ꯂꯣꯛꯈ꯭ꯔꯦꯕ ꯑꯗꯨꯕꯨ ꯍꯧꯖꯤꯛꯀꯤ ꯏꯁꯤꯡꯒꯤ ꯂꯧꯗꯨꯗꯤ ꯅꯣꯕꯦꯝꯕꯔ ꯗꯤꯁꯦꯝꯕꯔ ꯐꯥꯔꯁ ꯋꯤꯛꯇ ꯂꯥꯛꯄꯅꯤꯅꯀꯣ ꯇꯞꯄꯦꯕ ꯃꯥꯒꯤꯗꯤ ꯃꯇꯝ ꯌꯥꯝ ꯆꯪꯉꯦ
ꯑꯗꯣ ꯀꯔꯝꯕꯅ ꯍꯥꯎꯒꯦ ꯆꯤꯡꯒꯤꯗꯨꯅ ꯍꯥꯎꯕ꯭ꯔꯥ ꯅꯠꯇ꯭ꯔꯒ ꯏꯁꯤꯡ ꯌꯥꯝꯕꯗꯨꯅ
ꯍꯥꯎꯕꯗꯤ ꯏꯁꯤꯡꯒꯤꯗꯣ ꯍꯦꯟ ꯊꯤꯅ ꯍꯥꯎꯋꯦ
ꯑꯗꯣ ꯆꯤꯡꯒꯤ ꯃꯍꯥꯎꯅ ꯀꯃꯥꯏ
ꯃꯍꯥꯎꯗꯨꯅ ꯀꯣ ꯃꯥꯒꯤꯁꯤꯅ ꯉꯥꯡꯁꯛ ꯉꯥꯡꯕ ꯍꯦꯟꯒꯅꯤ ꯑꯗꯨꯒ ꯈꯔ ꯀꯟꯕꯖꯨ ꯍꯦꯟꯒꯅꯤ ꯑꯗꯨꯕꯨ ꯑꯍ ꯅ꯭ꯌꯨꯇ꯭ꯔꯤꯟ ꯋꯥꯏꯁꯇꯤ ꯑꯃꯗꯨꯅ ꯍꯦꯜꯂꯦ ꯍꯥꯏꯕꯅꯦ ꯆꯤꯡꯒꯤꯗꯨꯅ ꯑꯣ ꯎꯝ ꯑꯗꯨ ꯎꯝ ꯃꯁꯥ ꯃꯁꯥ ꯍꯣꯏ ꯀꯅꯥꯒꯨꯝꯕꯒꯤ ꯑꯗꯨꯅ ꯍꯦꯟꯅ ꯍꯥꯎꯋꯦ ꯍꯥꯏꯕꯖꯨ ꯂꯩꯀꯣ ꯑꯗꯨꯕꯨ ꯑꯌꯥꯝꯕꯗꯤ ꯑꯗꯨꯝ ꯇꯝꯒꯤꯗꯨꯗꯤꯀꯣ ꯑꯗꯨꯝ ꯈꯔ ꯄꯦꯠꯄꯅꯦ ꯑꯗꯨꯒ ꯑꯗꯨꯝ